ꯎꯝꯃꯨꯊꯠꯄ꯭ꯔꯣ
ꯅꯠꯇꯦ ꯃꯁꯤ
ꯇꯥꯏꯌꯦ ꯃꯨꯊꯠꯅꯨ ꯑꯥ ꯑꯗꯨ ꯍꯥꯏ ꯑꯗꯨ ꯍꯥꯏꯒꯅꯨ ꯀꯩꯅꯣ ꯇꯥꯕꯤꯗꯤ ꯍꯥꯏꯒꯅꯨ
ꯑꯣ
ꯎꯝ ꯑꯣꯈꯦ ꯑꯣꯈꯦ ꯆꯥ
ꯄꯣꯔꯇꯨꯒꯜ ꯄꯣꯔꯇꯨꯒꯜꯖꯦ ꯍꯣꯞ ꯌꯥꯝ ꯆꯥꯎꯅ ꯂꯩꯕ ꯍꯟꯗꯛ ꯃꯔꯛꯁꯦ ꯑꯗꯨ ꯁ ꯃꯣꯏ ꯃꯣꯏ ꯃꯤꯅ ꯉꯁꯤꯒꯤꯗꯨꯅ ꯉꯔꯥꯡꯒꯤꯗꯨꯅ ꯈꯤꯇꯪ ꯉꯝꯃꯝꯃꯒꯗꯤꯀꯣ ꯍꯦꯟꯅ ꯆꯤꯞ ꯍꯣꯞꯇꯣ ꯍꯦꯟꯅ ꯂꯩꯗꯣꯏꯅꯦꯕ
ꯑꯗꯨꯅꯦ
ꯌꯦꯡ ꯇꯥꯔꯦꯗꯅ ꯑꯗꯣ ꯃꯠ ꯊꯪꯗ ꯃꯊꯪꯒꯤ ꯁꯥꯟꯅꯔꯦꯅ ꯀꯌꯥꯝ ꯀꯩꯅꯣ ꯇꯧꯒꯦ ꯍꯥꯕꯗꯣ ꯑꯩ ꯀꯌꯥ ꯏꯝꯄꯔꯨꯞꯃꯦꯟꯗꯣ ꯂꯥꯛꯄ ꯂꯥꯛ ꯇꯕꯨ ꯌꯦꯡ ꯇꯥꯔꯦ ꯑꯗꯨꯗꯒꯤ ꯂꯥꯛꯑꯒꯗꯤ ꯐꯔꯦ ꯂꯥꯛꯇ꯭ꯔꯒꯗꯤ ꯈꯪꯗꯦ ꯁꯄꯣꯔꯠ ꯂꯩꯇꯦ ꯑꯩ ꯍꯥꯏꯔꯣꯏ ꯀꯥꯟꯅꯗꯦꯕ ꯍꯥꯏꯕꯗꯤ ꯁꯄꯣꯠ ꯇꯧꯏ ꯀꯥꯟꯅꯗꯦꯕ ꯑꯦ ꯍꯥꯥ
ꯎꯝ
ꯈꯔꯗ ꯁꯣꯡꯉꯅꯤꯕ
ꯁꯩꯒꯤ ꯖꯔꯃꯅꯤꯗ ꯆꯣꯡꯉꯒꯦ
ꯎꯝ ꯖꯔꯃꯅꯤ ꯐꯠꯇꯦ ꯐꯖꯦꯩꯗꯗꯣ ꯇꯥꯏ ꯇꯥꯏ ꯇꯥꯏ
ꯎꯝ ꯆꯃꯤꯅꯦ ꯇꯣꯡꯉꯒꯦ
ꯎꯝ ꯑꯩꯕ ꯐ ꯣꯡꯉꯦ ꯑꯩꯗꯤ ꯑꯩꯗꯤ ꯀꯥꯟꯇꯦꯁ ꯌꯥꯝ ꯄꯥꯝꯃꯦꯕ ꯀꯥꯟꯇꯦ ꯈꯪꯕ ꯅꯠꯇ꯭ꯔꯣ
ꯍꯪꯉꯤꯗ
ꯃꯤꯅꯦꯕꯗꯣ ꯃꯤꯅꯦꯕꯗꯣ ꯅꯥꯒꯜꯂꯣ ꯀꯥꯇꯦꯗ ꯑꯩꯩꯅ ꯍꯏ ꯄꯥꯝꯕꯅꯦ ꯑꯗꯩ ꯃꯥꯁꯨ ꯔꯣꯅꯥꯜꯗꯣꯒ ꯆꯞꯝꯃ ꯔꯦꯁꯄꯦꯛꯅꯦꯕ ꯃꯣꯏ ꯇꯤꯝꯅ ꯐꯖꯅ ꯔꯦꯁꯄꯦꯛ ꯄꯤ ꯕꯅꯦꯕ ꯐꯣꯕꯗꯤ ꯌꯥꯝ ꯀꯜꯉ ꯑ ꯑ ꯊꯥꯔꯇꯤ ꯊꯥꯔꯇꯤ ꯌꯥ ꯁꯣꯣꯔ ꯃꯥꯜ ꯃꯥ ꯆꯩꯌꯦꯦ
ꯑ ꯂꯀꯣ
ꯍꯥꯥ
ꯅꯗꯧꯔꯣ
ꯔꯇ ꯅꯅꯥꯇꯦ ꯀꯥꯟꯇ ꯀꯥꯟꯇ
ꯀ꯭ꯔꯥꯟꯇꯤ ꯊꯥꯔꯇꯤꯠ ꯁꯨꯔꯦꯕ
ꯊꯥꯔꯇꯤ ꯑꯦꯠ ꯁꯨꯔꯕ ꯃꯥꯜꯂꯦꯕ ꯑꯃ ꯊꯥꯔꯇꯤ ꯌꯧꯔꯒ ꯍꯦꯜꯂꯝꯅꯦꯕ
ꯀꯨꯏꯔꯦ ꯑꯗꯨꯗꯤ
ꯑꯁ ꯑꯗꯨꯁꯨ ꯐꯖꯅ ꯁꯥꯟꯅꯩ ꯑꯦꯅꯔꯖꯤꯦꯇꯤꯛ ꯑꯣꯏꯗ꯭ꯔꯣ ꯍꯥ ꯑꯦꯅꯔꯖꯦꯇ ꯍꯥꯏ ꯋꯥꯕ
ꯔꯦꯅꯦ
ꯑꯥ ꯕꯥꯄꯦꯗꯒꯤ ꯊꯤ ꯍꯩꯕꯅꯦ ꯃꯥꯅꯦ ꯍꯦꯟꯅ ꯕꯥꯄꯦꯗ ꯏꯒꯣ ꯆꯥꯎꯃꯟꯕꯒꯤꯀꯣ ꯑꯁ ꯈꯪꯗꯦ ꯅ ꯃꯥ ꯀꯥꯟꯇꯤ ꯌꯥꯎꯔꯝꯗ꯭ꯔꯗꯤ ꯈꯪꯒꯗ ꯃꯣꯏꯁꯨ ꯕꯥꯄꯤꯁꯨ ꯋꯥꯒꯅꯤ
ꯎꯝ
ꯑꯦ ꯏꯟ
ꯀꯩꯗꯧꯔꯤꯅꯣ
ꯀꯁ ꯇꯣꯗ ꯃꯥꯔꯕꯅꯤꯥꯏ ꯁꯕꯤꯒ ꯋꯥꯏꯁꯥꯅ
ꯅꯣꯏ ꯁꯥꯏꯗꯤ ꯀꯥꯏꯗꯩꯅꯣ
ꯍꯌꯦꯡ ꯀꯅꯦ
ꯐꯌꯦꯡ
ꯑ
ꯀꯥꯏꯗ ꯈꯪꯅꯔꯛꯄꯅꯣ
ꯑꯁ ꯏꯃꯥꯔꯃ ꯊ꯭ꯔꯨꯗ ꯈꯪꯅꯕꯅꯦꯗ ꯏꯔꯥꯡ ꯂꯩꯔꯦ ꯅꯦꯠ ꯌꯥꯥꯗꯕꯗꯣ ꯑꯩꯈꯣꯏ ꯁꯤꯈꯤꯗꯕꯗ ꯑꯃꯨꯛ ꯈꯪꯅꯕꯅꯤꯅ
ꯑꯆꯥ ꯑꯆꯥ
ꯏꯃꯥꯅꯕꯒꯤ ꯊꯔꯨꯗꯒꯤꯅꯤ ꯗꯥ ꯑ ꯎꯝ ꯎ ꯑꯁ ꯎꯈꯨꯔꯨꯜꯗ ꯑꯝꯇꯗꯤ ꯀꯣꯏ ꯂꯥꯛ ꯀꯦ ꯈꯜꯂꯤꯁꯦ ꯀꯨꯏꯔꯦ ꯅꯣꯏ ꯅꯣꯏ ꯁꯥꯏꯠꯇ ꯆꯤꯡ ꯆꯤꯡ ꯑꯝꯇ ꯀꯩꯅꯣ ꯁꯤꯔꯣꯏ ꯂꯤꯂꯤ ꯑꯝꯇ ꯀꯥꯒꯦꯁꯦ ꯑꯣ
ꯆꯠꯇꯔꯤꯗ
ꯑꯣ ꯎꯈ꯭ꯔꯨꯜ ꯁꯨꯛꯇꯠ ꯁꯦ ꯎꯈ꯭ꯔꯨꯜ ꯎꯈ꯭ꯔꯨꯜꯗ ꯁꯨꯛꯂꯥ ꯂꯥꯛꯇ꯭ꯔꯦ
ꯑꯩ ꯎꯈꯨꯔꯂ ꯌꯎꯗ꯭ꯔꯤꯌꯦ ꯑꯩ
ꯎꯝꯝ
ꯑꯩ ꯍꯧꯖꯤꯛ ꯑꯩꯅ ꯑꯩꯅ ꯌꯧꯕꯁꯤꯡꯁꯦ ꯆꯨꯔꯆꯥꯟꯄꯨꯔ ꯌꯧꯔꯨꯔꯦ ꯁꯦꯅꯥꯄꯇꯤꯗꯤ ꯁꯨꯝ ꯌꯧꯔꯦꯗꯅ ꯗꯤꯁꯇ꯭ꯔꯤꯛ ꯆꯥꯝꯕ ꯂꯣꯏ ꯌꯧꯔꯕꯃꯦ ꯁꯦꯅꯥꯄꯇꯤ ꯑꯗꯨꯗꯒꯤ ꯁ ꯄ ꯑ ꯑꯩꯈꯣꯏꯒꯤ ꯏꯝꯐꯣꯜ ꯃꯣꯔꯦ ꯁꯥꯏꯠ ꯌꯧꯔꯨꯔꯦ ꯍꯧꯖꯤꯛ ꯌꯧꯗꯕꯁꯦ ꯀꯥꯝꯖꯣꯡꯒ ꯑꯗꯨꯒ ꯅꯣꯏꯒꯤ ꯎꯈ꯭ꯔꯨꯜꯒ ꯑꯗꯨꯒ ꯐꯩꯖꯣꯜ ꯁꯤꯖ ꯑꯗꯨꯒ ꯇꯥꯃꯦꯡꯂꯣꯡ ꯌꯧꯗ꯭ꯔꯤ ꯁꯤ ꯑꯣꯏꯔꯦ
ꯍ ꯇꯃꯦꯡꯂꯣꯡꯁꯤ ꯌꯧꯔꯦ ꯑ ꯇꯃꯦꯡꯂꯣꯡ ꯌꯧꯔꯦ ꯆꯥꯟꯗꯦꯜ ꯌꯧꯔꯦ ꯆꯨꯔꯆꯥꯟꯄꯨꯔ ꯌꯧꯔꯦ ꯄꯤ ꯁꯦꯅꯥꯄꯇꯤ ꯌꯧꯔꯦ
ꯎꯝ
ꯑꯗꯩꯗꯤ ꯎꯈ꯭ꯔꯨꯜ ꯌꯧꯔꯦ ꯀꯥꯝꯖꯣꯡ ꯌꯧꯔꯦ
ꯎꯝ
ꯗꯤ ꯌꯧꯗꯁꯦ ꯇꯦꯡꯅꯧꯄꯜ ꯃꯣꯔꯦ ꯈꯪ ꯍꯥꯏꯥꯏꯔ
ꯑꯣ ꯑꯩꯈꯣꯏ ꯁꯥꯏꯠꯇꯅꯤ ꯑꯗꯨꯗꯤ ꯑꯗꯨꯗꯤ ꯅꯍ ꯂ ꯆꯠꯦꯗ
ꯍꯗꯥ
ꯇꯥꯏ ꯆ ꯂꯩꯏꯕꯅꯤꯔ
ꯎꯝ
ꯑꯩꯁꯨ ꯎꯈ꯭ꯔꯨꯜꯗꯗꯤ ꯅꯪ ꯂꯩꯕꯅꯤꯅ ꯂꯥꯛꯇꯥꯔꯦ ꯅꯪ ꯂꯩꯔꯤꯉꯩꯗ ꯄꯨꯟꯅ ꯀꯣꯏꯔꯨꯁꯤ
ꯀꯣꯏꯔꯛꯑꯣ ꯃꯇꯝ ꯐꯔꯀꯥꯟꯗ ꯈꯣꯏꯔ
ꯍꯣꯏ ꯅꯪ ꯏꯝꯐꯥꯜ ꯂꯩꯔꯣ ꯑꯩꯁꯨ ꯏꯝꯐꯥꯜ ꯂꯩꯔꯣ ꯑꯗꯨ ꯅꯨꯃꯤꯠ ꯑꯃ ꯄ꯭ꯂꯥꯟ ꯁꯤꯅ ꯆꯠꯄ ꯌꯥꯏꯗꯅ
ꯃꯥꯅꯤ ꯃꯥꯅꯤ ꯎꯝ ꯎꯝ
ꯑꯝꯇꯗꯤ ꯌꯧꯈꯤꯦꯁꯤꯅꯦꯗ ꯌꯥꯝ ꯍꯣꯏ ꯑꯩꯈꯣꯏ ꯃꯅꯤꯄꯨꯔꯅ ꯌꯧꯗꯤ ꯌꯧꯈꯤꯅꯤ ꯑꯗꯨ ꯑꯣꯏꯔꯁꯨ ꯅꯍꯥ ꯑꯣꯏꯔꯤꯒꯩꯗ ꯑꯝꯇ ꯌꯧꯍꯧꯕꯗꯅ ꯐꯩꯗꯅ
ꯍꯣꯏꯗ ꯄꯥꯈꯪ ꯑꯣꯏꯔꯤꯉꯩꯗꯣ ꯀꯣꯏ ꯍꯧꯒꯗꯕꯅꯤ ꯀꯩꯅꯣ ꯂꯈꯥꯏꯅꯦ
ꯑꯗꯨ ꯍꯣꯡꯉꯛꯀꯥꯟꯗꯗꯤ ꯏꯆꯥ ꯏꯁꯨ ꯌꯥꯎꯔꯛꯑꯀꯥꯟꯗꯗꯤ ꯐꯔꯛ ꯇꯥꯔꯛꯑꯅꯤ
ꯎꯗ ꯑꯗꯨꯗꯤ ꯌꯥꯔꯔꯣꯏ ꯅꯠꯇ꯭ꯔꯣ
ꯆꯠꯂꯒꯁꯨ ꯅꯨꯄꯤꯒ ꯅꯨꯄꯥꯆꯥꯒ ꯆꯠꯇꯣꯏꯅꯤꯅ
ꯗꯤ ꯃꯣ
ꯍꯣꯏ ꯄꯥꯈꯪ ꯃꯔꯦꯒ ꯆꯍꯠ ꯆꯠꯊꯍꯧꯕꯁꯤꯅꯗꯤ ꯈꯔ ꯅꯨꯡꯉꯥꯏꯗꯅ ꯑꯩꯈꯣꯏ
ꯅꯤꯌꯥ
ꯆꯠꯇ ꯆꯠꯀꯦꯁꯤꯅꯦ ꯑꯩꯅ ꯈꯪꯗ ꯌꯧꯗ꯭ꯔꯤ ꯀꯥꯝꯖꯣꯡ ꯀꯥꯝꯖꯣꯡꯗꯩ ꯁꯨꯝ ꯎꯈ꯭ꯔꯨꯜ ꯁꯥꯏꯠꯇ ꯑꯣꯏꯔꯅꯤꯗꯅ
ꯀꯥꯝꯖꯧꯣꯡ ꯎꯈ꯭ꯔꯨꯜ ꯁꯥꯏꯠꯇꯅꯤ ꯍꯣꯏ ꯂꯝꯕꯤ ꯈꯥꯏꯗꯣꯛꯇꯅꯤ ꯂꯝꯕꯤꯁꯤ ꯈꯥꯏꯗꯣꯛꯇ꯭ꯅꯤ
ꯍꯂ
ꯀꯥꯖꯣꯡ ꯍꯧ ꯆ ꯀꯖꯣꯡ ꯗꯤꯁ꯭ꯔꯤꯛ ꯎꯈ꯭ꯔꯨ ꯗꯤꯁꯇ꯭ꯔꯤꯛ
ꯎꯝ ꯎꯝ ꯎꯝ ꯎꯝ ꯎꯝ ꯀꯥꯝꯖꯣꯡꯁꯦ ꯀꯩꯅꯣ ꯇꯧꯕ꯭ꯔꯥ ꯎꯈ꯭ꯔꯨꯜꯒꯤ ꯇꯥꯏꯞꯇ ꯇꯥꯎꯟ ꯑꯣꯏꯅ ꯆꯥꯎ ꯂꯩꯕ꯭ꯔꯥ
ꯑꯩꯁ ꯃꯆꯥꯅꯤꯗ ꯎꯈ꯭ꯔꯨꯜ ꯍꯦꯟꯅ ꯆꯥꯎꯋꯗ ꯇꯥꯎꯟ ꯆꯥꯎꯅ ꯂꯩꯇꯦꯗ
ꯑ ꯅꯠꯇꯦ ꯎꯈ꯭ꯔꯨꯜꯅꯗꯤ ꯆꯥꯎꯅ ꯈꯪꯉꯦꯕꯀꯣ ꯍꯥꯏꯕꯗꯤ ꯎꯈ꯭ꯔꯨꯜꯗꯤ ꯗꯤꯁꯇ꯭ꯔꯤꯛ ꯍꯥꯟꯅꯗꯤ ꯂꯩꯕꯅꯦꯕ ꯀꯥꯝꯖꯣꯡꯗꯤ ꯀꯨꯏꯗ꯭ꯔꯤꯗꯅ ꯏꯅ ꯍꯥꯏꯁꯤ ꯅꯗꯤ ꯑꯩꯅ ꯍꯥꯏꯁꯤꯅꯗꯤꯦ ꯑꯩꯈꯣꯏ ꯍꯥꯏꯗꯤ ꯀꯥꯝꯖꯣꯡꯗꯁꯨ ꯁꯨꯝ ꯑꯩꯈꯣꯏꯅ ꯐꯪꯉꯤꯕ ꯑꯦꯁꯦꯟꯁꯤꯌꯦꯦꯜ ꯄꯣꯠꯆꯁꯤꯡꯁꯤ ꯁꯨꯝ ꯐꯪꯒꯗ꯭ꯔꯥ ꯍꯥꯏꯕ ꯐꯪꯕ꯭ꯔꯥ ꯍꯥꯏꯕ ꯍꯥꯏꯗꯤ ꯂꯩꯗꯅ ꯑꯩꯈꯣꯏꯒꯤ ꯄꯣꯠ ꯆꯩꯩ ꯌꯣꯟꯕ ꯈꯣꯠꯄ ꯁꯤ ꯗꯤꯁꯇ꯭ꯔꯤꯛ ꯑꯃ ꯑꯣꯏꯅꯤ ꯗꯤꯁꯇ꯭ꯔꯤꯛ ꯑꯃꯗ ꯐꯪꯕ ꯄꯣꯠ ꯆꯩꯗ ꯂꯩꯗꯅ ꯁꯃꯥꯏ ꯂꯩꯕ꯭ꯔꯕꯣ ꯈꯔ ꯁꯤꯇꯤꯒꯤ ꯇꯥꯏꯞ ꯇ ꯁꯃꯣꯁꯤꯒꯤ ꯇꯥꯏꯞꯇ ꯂꯩ ꯂꯛ ꯌꯥ ꯍꯝ ꯎ ꯎꯝ ꯑꯦ ꯆꯟꯗꯦꯜ ꯆꯟꯗꯦꯜꯦꯜ ꯇꯩ ꯆ ꯂꯩꯒ꯭ꯔꯥ
ꯆꯥꯟꯗꯦꯜ ꯀꯤꯇꯥꯞꯅꯤ ꯄꯨꯔꯥ ꯆꯥꯟꯗꯦꯜ ꯀꯤꯇꯥꯥꯏꯕꯅꯤ
ꯑꯣꯀꯦ ꯑꯣ ꯑꯣ ꯑꯗꯨꯗꯤ ꯌꯥꯝ ꯀꯩꯅꯣ ꯇꯧꯗ ꯊꯥꯎꯔ ꯎꯈ꯭ꯔꯨꯜꯗꯤ ꯆꯥꯎꯥꯛꯑꯣꯏꯗꯅ ꯎꯝ ꯀꯔꯤꯗꯤ ꯀꯔꯤ ꯎꯈ꯭ꯔꯨꯜꯒꯤ ꯃꯅꯨꯡꯒꯤ ꯇꯥꯎꯟꯗꯤ ꯌꯥꯝ ꯆꯥꯎꯋꯦꯗꯅ ꯑ ꯍ ꯆꯨꯔꯆꯥꯟꯄꯨꯔꯗꯤ ꯍꯣꯏ ꯑꯩꯈꯣꯏ ꯍꯤꯂꯤ ꯑꯦꯔꯤꯌꯥꯗꯗꯤ ꯆꯨꯔ ꯆꯄꯣꯟꯅ ꯍꯦꯜꯂꯝꯅꯤꯗ ꯁꯦ ꯁ ꯇꯦ ꯂꯩꯕꯦ ꯎꯝ ꯎꯝ ꯑꯗꯣ ꯐꯩꯖꯣꯜ ꯍꯥꯏꯗꯣ ꯈꯪꯕ꯭ꯔꯥ ꯃꯣꯏꯈꯣꯛꯀꯤ ꯎꯈꯨꯟ ꯑꯃ
ꯑꯩꯪꯉꯦ ꯆꯨꯔꯆꯥꯟꯄꯨꯔ ꯁꯥꯏꯠꯇ ꯀꯣ
ꯑꯥ ꯑꯗꯨꯗ ꯆꯪꯗ꯭ꯔꯤꯅꯦ ꯑꯗꯨ ꯁꯤꯅꯦ ꯅꯪ ꯆꯪꯉꯨꯔꯕꯣ ꯎꯝ ꯑꯣꯖꯤꯗꯤ ꯄꯨꯁꯤ ꯌꯥꯎꯇꯔꯤꯗꯤ
ꯖꯤ ꯝꯔꯥꯅꯤ ꯌꯧꯔꯦꯗꯤ ꯖꯤꯔꯤ ꯐꯝꯗꯤ
ꯌꯧꯔꯔꯕꯣ
ꯍꯣꯏ
ꯑꯦ ꯌꯥꯝ ꯆ ꯀꯃꯥꯏ ꯃ ꯃꯟꯁꯦ ꯆꯥꯎꯝ ꯅ ꯊꯥ ꯀꯩꯅꯣ ꯁꯤꯊꯤꯤ ꯑ ꯃꯗꯤ ꯃ ꯄꯨꯔꯥ ꯀꯩꯅꯣꯒ ꯑꯁꯥꯝꯒ ꯅꯛꯅꯔꯕꯅꯤꯅ
ꯍꯣꯏ
ꯇ꯭ꯔꯦꯟꯁꯨ ꯆꯠ ꯂꯩꯗꯅꯖꯔꯤ ꯍꯣꯗꯗꯤ
ꯍꯣꯏ
ꯎꯝ ꯌꯥꯗꯔꯤꯅꯦ ꯇꯃꯤ ꯌꯥꯎꯒꯤꯁ ꯅ ꯊꯕꯤꯁꯤ ꯔꯣꯝꯁꯦ ꯖꯤꯔꯣꯝ ꯆꯠꯇ꯭ꯔꯤꯅꯦ ꯑꯁ ꯖꯤꯔꯣ ꯆꯠꯅꯤꯡꯉꯦꯗ ꯃꯣꯏꯁꯦ ꯈꯪꯉꯦꯅꯦ ꯍꯦꯂꯤꯀꯣꯞꯇꯔ ꯁꯥꯔꯚꯤꯁꯀ ꯂꯩ ꯅꯨꯡꯉꯥꯏꯅꯤ ꯕꯁꯇꯗꯤ ꯆꯠꯅꯤꯡꯗꯦꯅꯦ
ꯂꯩꯥꯏꯗ
ꯕꯣꯗ ꯒꯕꯥꯔ
ꯎꯝ
ꯂꯦꯟ ꯔꯣꯗꯇꯗꯤ ꯆꯠꯅꯤꯡꯗꯦ ꯎꯝ ꯂꯦꯟ ꯔꯣꯗꯇꯗꯤ ꯆꯠꯅꯤꯡꯗꯦ ꯀꯩꯅꯣꯗꯣ ꯑꯣꯏꯅ ꯆꯠꯅꯤꯡꯉꯦꯕ ꯍꯦꯂꯤꯀꯣꯞꯇꯔ ꯀꯨꯝꯂ ꯂꯩ
ꯖꯤꯔꯤꯕꯥꯝꯁꯤ ꯌꯥꯝ ꯁꯥꯕꯅꯤ꯫
ꯑꯦ ꯫ ꯎꯝ ꯌꯧꯕ ꯑꯩꯈꯣꯏ ꯃꯅꯤꯄꯨꯔꯒꯤ ꯂꯝ ꯌꯧꯕꯁꯤꯅ ꯐꯩꯌꯦꯗꯅ ꯖꯤꯑꯣꯒ꯭ꯔꯥꯐꯤꯀꯦꯜ ꯑꯣꯏꯅ ꯌꯧꯕꯁꯦ꯫
ꯎꯝ꯫
ꯑꯩꯈꯣꯏꯗ ꯅꯣꯂꯦꯖ ꯑꯣꯏꯕꯅꯦꯕ꯫ ꯍ ꯍ꯫ ꯎꯝ꯫ ꯍꯥꯏꯗ꯫
ꯍꯌꯦꯡꯗꯤ ꯀ꯭ꯂꯥꯁ ꯆꯠꯀꯗ꯭ꯔꯣ꯫
ꯀꯔꯤ꯫
ꯁꯀ꯭ꯜ ꯆꯠꯄꯔꯣ ꯍꯌꯦꯡ ꯫
ꯑꯥ ꯆꯠꯀꯅꯤ ꯑꯩ ꯍꯌꯦꯡꯗꯤ ꯁꯨꯇꯤ ꯂꯧꯗꯧ ꯂꯩ ꯀꯩꯅꯣ ꯗ ꯗꯦꯠ ꯇ꯭ꯋꯦꯟꯇꯤ ꯋꯥꯟ ꯇ꯭ꯋꯦꯟꯇꯤ ꯇꯨ ꯇ꯭ꯋꯦꯟꯇꯤ ꯊꯔ꯭ꯤ ꯁꯨꯇꯤ ꯂꯧꯒꯦ ꯇꯧꯕ꯫ ꯗꯦꯜꯂꯤ ꯆꯠꯇꯧ ꯂꯩꯥꯑꯦꯕ ꯑꯩꯁꯦ꯫ ꯊꯔ꯭ꯤ ꯗꯌꯦꯁ ꯁꯨꯇꯤ ꯂꯧꯒꯦ ꯇꯧꯕ ꯌꯥꯒꯗ꯭ꯔꯥ-ꯌꯥꯔꯣꯏꯗꯔꯥꯗꯤ ꯈꯪꯗꯦ꯫ ꯎꯝ꯫
ꯎꯝ ꯅꯪꯗꯤ ꯋꯥꯔꯜ ꯀꯞꯁꯦ ꯆꯍꯤ ꯀꯌꯥꯗ ꯌꯦꯡꯕ ꯍꯧꯒꯦ ꯋꯥꯔꯜ ꯀꯞꯁꯦ ꯌꯦꯡꯕ꯫
ꯁꯤꯛꯁꯇꯒꯤ ꯍꯧꯋꯤꯅ ꯑꯩꯈꯣꯏ ꯋꯥꯔꯜ ꯀꯞ ꯔꯣꯅꯥꯜꯗꯣ ꯍꯣꯏꯅ ꯊꯣꯛꯄ ꯇꯥꯏꯃꯤꯡꯗꯣ꯫
ꯑꯗꯨꯗꯗꯤ ꯌꯦꯡꯕ ꯍꯧꯕꯔꯣ꯫
ꯑꯥ ꯁꯤꯛꯁꯇꯒꯤ ꯍꯧꯒꯔꯦ ꯑꯗꯨꯒ ꯇꯦꯟ ꯌꯦꯡꯉꯦ ꯐꯣꯔꯇꯤꯟ ꯌꯦꯡꯉꯦ ꯑꯩꯠꯇꯤꯟ ꯌꯦꯡꯉꯦ ꯑꯗꯨꯒ ꯇ꯭ꯋꯦꯟꯇꯤ ꯇꯨ ꯑꯗꯨꯗꯩꯩ ꯇ꯭ꯋꯦꯟꯇꯤ ꯁꯤꯛꯁ ꯑꯗꯨ ꯑꯣꯏꯔꯦ꯫
ꯑꯗꯨꯗꯤ ꯁꯤꯛꯁꯀꯤꯗꯤ ꯌꯦꯡꯍꯧꯗ꯭ꯔꯦ꯫
ꯁꯤꯛꯁ ꯌꯦꯡꯉꯦ ꯔꯣꯅꯥꯂꯗꯣ ꯊꯣꯛꯄ ꯇꯥꯏꯃꯤꯡꯗꯣ ꯌꯦꯡꯉꯦ꯫
ꯁꯤꯛꯁꯀꯤꯗꯨ ꯌꯦꯡꯍꯧꯗ꯭ꯔꯦꯕ꯫
ꯑꯣ ꯒ꯭ꯌꯥꯟ ꯐ ꯇꯥꯔꯦꯅꯦ ꯑꯩꯈꯣꯏ ꯁꯤꯁꯇꯗꯤ ꯌꯦꯡꯕꯗ ꯔꯣꯅꯥꯜꯗꯣ ꯃꯥꯒꯤ ꯃꯁꯝ ꯑꯃ ꯈꯣꯏꯕꯒꯤ ꯇꯥꯏꯃꯤꯡꯗꯣ ꯃꯥꯅ ꯌꯪꯒꯦꯁ ꯑꯣꯏꯔꯤꯉꯤꯅ꯫
ꯎ ꯃꯥ ꯁꯤꯛꯁꯇꯒꯤ ꯍꯧꯕꯅꯤꯅ꯫
ꯍꯣꯏ ꯁꯤꯛꯁꯇꯒꯤ ꯍꯧꯕ ꯌꯥꯝ ꯌꯪꯒꯦꯁ ꯑꯣꯏꯅ ꯌꯪꯒꯦꯁ ꯀꯩꯅꯣ ꯐꯨꯠꯕꯣꯜꯂꯔ ꯑꯣꯏꯔꯤꯉꯤ ꯃꯇꯝ ꯁꯤꯛꯁꯀꯤꯗ꯫ ꯌꯪꯒꯦꯁ ꯅꯥꯇꯦ ꯃꯦꯁꯤ ꯃꯦꯁꯤ ꯑꯣꯏ꯫ ꯄꯣꯒꯨꯝ ꯇꯧꯕꯅꯤ ꯌꯥꯒꯦꯁꯇꯤ꯫ ꯃꯁꯤꯁꯨ ꯑꯗꯨꯗꯩ ꯂꯛꯈꯤꯒꯨꯝ ꯇꯧꯕꯅꯦꯕ꯫ ꯍꯣꯏ ꯄ꯭ꯔꯥꯏ꯫ ꯃꯤꯁꯤ ꯃꯕꯅꯤ ꯄ꯭ꯔꯥꯏꯅꯦꯕ꯫
ꯎꯝ꯫
ꯃꯦꯁꯤꯁꯨ ꯁꯤꯛꯁ ꯍꯧꯒꯨꯝ ꯇꯧꯕꯅꯦ ꯫
ꯑꯗꯨ ꯅꯨꯄꯤ ꯑꯅꯝꯕꯗꯤ ꯔꯣꯅꯥꯜꯗꯣ ꯂꯣꯏ ꯄꯥꯝꯅꯤ ꯀꯃꯥꯏꯅ ꯇꯧꯕꯖꯥꯠꯅꯣ ꯅꯨꯄꯤꯁꯤꯡꯁꯤ ꯌꯥꯝ꯫ ꯔꯣꯅꯥꯜꯗꯣ ꯂꯣꯏ ꯄꯝꯅꯩ ꯫
ꯔꯣꯅꯜꯗꯣ ꯂꯣꯏꯅ ꯄꯝꯃꯦ ꯔꯣꯅꯜꯗꯣ ꯂꯣꯏꯅ ꯄꯝꯃꯦ ꯍꯥꯏꯗꯤ꯫ ꯄꯔꯁꯅꯦꯠꯇꯤꯗꯨꯨ ꯔꯣꯅꯥꯜꯗꯣ ꯍꯦꯜꯂꯦꯗꯅ꯫ ꯅꯨꯄꯤꯅ ꯄꯥꯝꯒꯗꯕ ꯄꯔꯁꯅꯦꯠꯇꯤ ꯍꯥꯏꯁꯦ꯫ ꯅꯨꯄꯤꯁꯤꯡꯅ ꯌꯦꯡꯕꯗꯤ ꯃꯤ ꯃꯤꯒꯤ ꯄꯔꯁꯅꯦꯠꯇꯤ ꯌꯦꯡꯉꯦꯕ ꯑꯗꯨꯒ ꯅꯨꯄꯥꯒꯤ ꯅꯨꯄꯥ ꯑꯃꯒꯤ ꯒꯨꯟ ꯅꯨꯄꯥ ꯑꯃꯒꯤ ꯀꯩ ꯍꯥꯏꯅꯤ ꯂꯩꯗꯅ꯫ ꯑ ꯀꯩ ꯍꯥꯏ ꯃꯥꯒꯤ ꯄꯔꯁꯅꯦꯂꯤꯇꯤꯗꯨ ꯂꯣꯏ ꯌꯥꯎꯋꯦꯗꯅ ꯑꯗꯨꯗꯨ ꯅꯨꯄꯤ ꯅꯨꯄꯤꯅ ꯑꯦꯇ꯭ꯔꯦꯛꯁꯟ ꯅ ꯄꯥꯝꯕ ꯌꯥꯝ ꯑꯣꯏꯌꯦꯗꯅ ꯃꯉꯣꯟꯗ
ꯃꯤ ꯁꯨ ꯋꯥꯝ ꯆ ꯍꯦ
ꯨ ꯋꯥꯡ ꯆꯥꯎꯔꯦ ꯃꯈꯥ ꯈꯤꯊꯥꯏꯔ ꯂꯣꯏ ꯇꯥꯔꯦ ꯕꯣꯗꯤ ꯐꯖꯔꯦ ꯑꯗꯨꯗꯨꯗ ꯂꯥꯏ ꯃꯥꯏ ꯋꯥꯈꯥꯎꯠ ꯂ‌ꯣꯏꯟ ꯇꯔꯦ ꯑꯁ ꯂ‌ꯣꯟ ꯅꯥꯜꯂ‌ꯦ ꯃꯥꯗꯤ ꯍꯣꯏ ꯐꯤꯒꯔꯁꯨ ꯇꯥꯏ
ꯎꯝ
ꯑꯗꯨ ꯃꯥ ꯑꯅ ꯃꯥꯦ ꯄꯥꯝꯃꯦ ꯑꯗꯨꯒ ꯅꯨꯄꯥ ꯅꯨꯄꯥꯁꯤꯡꯗꯨꯅ ꯔꯣꯅꯥꯜꯗꯣ ꯃꯤꯁꯤꯅ ꯍꯦꯟꯕ
ꯎꯝ ꯎꯝ